ꯑꯥ ꯍꯜꯂꯣ
ꯇꯥꯕ
ꯍꯣꯏ ꯍꯣꯏ ꯇꯥꯏꯌꯦ ꯀꯩꯗꯧꯔꯤꯒꯦ ꯑꯞ ꯐꯝꯅ ꯂꯩꯌꯦ
ꯑꯩꯁꯨ ꯆꯥꯛ ꯆꯥꯊꯣꯛꯔꯒ ꯆꯥ ꯊꯛꯂꯒꯅꯤ
ꯑꯣ ꯆꯥꯛꯇꯥꯥꯔꯕꯣ ꯑꯗꯨ
ꯍꯣꯏ
ꯑꯣ ꯑꯣ ꯀꯩ ꯃ ꯑꯩꯁꯨ ꯆꯥꯔꯦ ꯅꯪꯗꯤ ꯀꯥꯏ ꯃ ꯊꯦꯜ ꯆꯥꯔꯔꯕꯣ
ꯑꯩꯣꯏ ꯎꯁꯣꯏꯒ ꯈꯃꯦꯟ
ꯍ ꯍꯥꯎꯕ꯭ꯔꯣ
ꯍꯣꯏ
ꯀꯅꯥ ꯀꯅꯥ ꯂꯩꯒꯦ ꯍꯧꯖꯤꯛꯇꯤ
ꯏꯇꯤꯍꯁꯤꯛꯗꯤ ꯍꯣꯗꯅꯦ
ꯑꯣ ꯐꯌꯦ ꯐꯌꯦ
ꯅꯣꯏꯗꯤ ꯃꯤ ꯌꯥꯝꯅ ꯂꯩꯕ ꯃꯥꯜꯂꯦꯗ
ꯑꯩꯈꯣꯏ ꯑꯩꯈꯣꯏ ꯔꯨꯝ ꯃꯅꯥꯗ ꯅꯨꯄꯥ ꯃꯣꯏꯁꯨ ꯂꯩꯕꯀꯣ
ꯎ
ꯅꯪ ꯕꯔꯥꯗ ꯂꯩꯕ꯭ꯔꯥ
ꯍꯣꯏ ꯃꯔꯔꯔꯗ ꯂꯩ
ꯑ ꯑꯗꯨ ꯑꯣꯏꯔꯗꯤ ꯁꯨꯃꯥꯏꯅ ꯈꯔ ꯂꯥꯡꯕꯅ ꯄꯆꯩ
ꯊꯕꯛ ꯅꯪ ꯅꯪꯗꯤ ꯀꯩ ꯊꯕꯛ ꯊꯕꯛ ꯇꯧꯔꯤꯅꯣ ꯍꯟꯗꯛꯁꯦ
ꯀꯁ ꯇ ꯍꯧꯗꯗ ꯁꯝ ꯌꯝꯗ ꯇ ꯑꯗꯨꯝ ꯌꯨꯝꯗ ꯂꯩꯗ
ꯎꯝ ꯎꯝ ꯌꯨꯝꯗ ꯂꯩꯕꯁꯨ ꯅꯨꯡꯉꯥꯏꯕꯅꯦꯗ
ꯍꯣꯏ ꯊꯕꯛ ꯁꯨꯅꯤꯡꯉꯥꯏ ꯂꯩꯕꯅꯤꯅ ꯑꯗꯨ
ꯎꯝ
ꯕꯣꯔꯤꯡꯁꯨ ꯆꯨꯔꯛꯄꯅꯤ
ꯎꯝ ꯅꯣꯏ ꯅꯣꯏꯗ ꯅꯣꯏꯗꯁꯨ ꯁꯥꯗ꯭ꯔꯣ
ꯉꯁꯤꯁꯦ ꯅꯣꯡꯁꯥꯔ ꯍꯣꯏ ꯁꯥꯏ ꯅꯨꯡꯁꯥ ꯊꯣꯛꯄꯅꯤꯅꯀꯣ
ꯅꯣꯏꯗꯤ ꯣꯡꯁꯥ ꯊꯣꯛꯄ꯭ꯔꯥ ꯅꯠꯇ꯭ꯔꯒ ꯅꯣꯡ ꯃꯝꯕ꯭ꯔꯥ
ꯝꯃꯦ ꯍꯧꯖꯤꯛꯇꯤ
ꯑꯁ ꯑꯗꯨꯗꯤ ꯂꯩꯕ ꯅꯨꯡꯉꯥꯏꯅꯤꯅ
ꯍ ꯍꯣꯏ ꯂꯩꯕꯗꯤ ꯑꯗꯨꯝ ꯅꯨꯡꯉꯥꯏꯌꯦ ꯑꯗꯨꯕꯨꯀꯣ ꯑꯗꯨꯝ ꯎꯝ ꯅꯣꯡ ꯅꯣꯡꯃ ꯑꯃꯁꯁꯨ ꯑꯗꯨꯝ ꯁꯥꯏꯌꯦ ꯈꯔꯗꯤ
ꯑ
ꯑꯗꯨꯗꯤ ꯑꯥꯏꯁ ꯀ꯭ꯔꯤꯝ ꯂꯧꯔꯒ ꯆꯥꯛꯑꯣꯣ
ꯍꯣꯏ ꯍꯣꯏ
ꯑꯁ ꯀ꯭ꯔꯤꯝ ꯑꯥꯏꯁ ꯀ꯭ꯔꯤꯝ ꯆꯥꯅꯤꯡꯉꯥꯏꯒꯤ ꯋꯦꯗꯔꯗ
ꯑꯥ ꯍꯗꯤꯀꯣ ꯑꯥꯏꯁ ꯀ꯭ꯔꯤꯝꯒꯨꯝꯕꯗꯤ ꯆꯥꯅꯤꯡꯉꯦ ꯍꯣꯏ ꯍꯥꯏꯗꯤꯀꯣ ꯏꯪꯉꯁꯨꯀꯣ ꯏꯪꯗ꯭ꯔꯁꯨ ꯑꯗꯨꯝ ꯑꯥꯏꯁ ꯀ꯭ꯔꯤꯝꯒ ꯑꯗꯨꯝ ꯆꯥꯅꯤꯡꯉꯦ
ꯎꯝ ꯅꯨꯄꯤ ꯈꯣꯏꯒꯤꯗꯤ ꯑꯗꯨꯅꯤ ꯑꯩꯈꯣꯏꯒꯤ ꯍꯧꯅꯕꯤ
ꯎꯝ ꯃꯤ ꯃꯤ ꯈꯔꯁꯨ ꯑꯗꯨꯨꯝ ꯄꯥꯝꯗꯕ ꯂꯩꯔꯦ ꯃꯤꯀꯣ ꯑꯗꯨꯒꯨꯝꯕ ꯆꯥꯔꯗꯤ ꯅꯥꯒꯟꯕ ꯑꯗꯨꯒꯨꯝꯕ ꯂꯩꯌꯦꯕ
ꯑꯣ ꯑꯩꯅ ꯈꯪꯉꯨꯗꯗꯤ ꯑꯥꯏꯁ ꯀ꯭ꯔꯤꯝ ꯄꯥꯝꯗꯅꯕ ꯃꯤꯁꯦ ꯄꯥꯛ ꯌꯥꯎꯗꯦꯗ
ꯍꯣꯏ ꯑꯗꯨ ꯃꯤ ꯈꯔꯗꯤ ꯑꯗꯨꯝ ꯆꯥꯕꯤꯔꯁꯨ ꯀꯣꯛ ꯆꯤꯛꯑꯦ ꯑꯗꯨꯒꯨꯝꯕ ꯇꯧꯕꯗꯣ ꯑꯗꯨꯒꯨꯝꯕꯁꯨ ꯂꯩꯕꯀꯣ ꯅꯨꯄꯤ ꯈꯔꯁꯦ ꯑꯗꯨꯒ
ꯑ ꯁꯤꯦꯝ ꯈꯔ ꯁꯣꯟꯕ ꯈꯣꯏꯅꯦ ꯑꯗꯨ
ꯎꯝ ꯃꯣꯏ ꯍꯛꯆꯥꯡ ꯈꯔ ꯁꯣꯟꯕꯒꯤꯅꯦ
ꯑꯝ ꯑꯩꯈꯣꯏꯗꯤ ꯅꯣꯡ ꯑꯩ ꯅꯣꯡ ꯇꯥꯔꯁꯨ ꯐꯩꯖꯨꯞ ꯃꯅꯨꯡ ꯈ ꯆꯥꯔꯒ ꯐꯝꯃꯅꯤ
ꯎꯝ
ꯑꯥꯏꯁ ꯀ꯭ꯔꯤꯝ ꯆꯥꯔꯒ ꯑꯃꯨꯛꯀ ꯆꯥ ꯑꯁꯥꯕꯗꯣ ꯊꯛꯔꯅꯤ
ꯑ ꯇꯅ ꯐꯥꯏꯌꯦ
ꯎꯝ
ꯅꯪꯗꯤ ꯀꯩ ꯃ ꯊꯦ ꯆꯥꯏ ꯍꯥꯏꯕꯣ
ꯎ ꯁꯣ ꯑꯩꯒ ꯑ ꯈꯥꯃꯦꯟ
ꯑ ꯑꯥ
ꯅꯗꯤ
ꯑꯩꯅ ꯑꯂꯨꯒ ꯀꯣ ꯈꯥꯃꯦꯟ ꯑꯁꯥꯡꯕꯗꯣ ꯈꯥꯃꯕ ꯕꯤꯟꯖꯥꯎꯗꯣ
ꯍꯣꯏ ꯑꯗꯨꯅꯦ ꯑꯩꯁꯨ ꯑꯩ ꯍꯥꯏꯕꯁꯨ
ꯑꯗꯨꯗ ꯃ ꯆꯑ
ꯑꯥ
ꯍꯥꯏꯗꯤ ꯑꯩꯗꯤ ꯅꯪ ꯈꯝꯃꯦꯅ ꯍꯥꯏꯕꯗꯣ ꯀꯩꯅꯣ ꯑ ꯔꯦꯠ ꯀꯂꯔꯗꯣ ꯑꯗꯨ ꯑꯗꯨꯔꯣ ꯈꯟꯕ ꯑ ꯈꯟꯃꯦꯦ ꯁꯤ ꯑꯗꯨꯝ
ꯑꯠꯇꯦ
ꯎꯝ ꯅꯪꯗꯤ ꯀꯩꯀꯩ ꯊꯕꯛ ꯇꯧꯔꯤꯅꯣꯒꯣ
ꯍꯧꯖꯤꯛꯀꯥꯟꯗꯤ ꯊꯕꯛ ꯂꯩꯇꯦ ꯑꯗꯣ ꯐ꯭ꯔꯤꯗ ꯂꯩꯌꯦꯦ
ꯎꯝ ꯑꯩꯗꯤ ꯑꯗꯨꯝ ꯁ꯭ꯀꯨꯜ ꯀꯥꯔꯒ ꯑꯗꯨꯝ ꯂꯩꯌꯦ
ꯑꯣ ꯁ꯭ꯀꯨꯜ ꯀꯥꯕ ꯃꯇꯝꯗꯨꯅ ꯅꯨꯡꯉꯥꯏꯕ ꯅꯤꯗ
ꯑꯩ ꯅꯨꯡꯗꯤ ꯅꯨꯡꯉꯥꯏꯌꯦ ꯑꯗꯨ ꯁ꯭ꯀꯨꯜ ꯇꯅꯤꯡꯉꯥꯏꯁꯦ ꯌꯥꯝ ꯇꯟꯕꯗꯤꯀꯣ ꯂꯣꯏꯔꯦ
ꯍꯦꯛꯇ ꯆꯠꯄꯤꯔꯗꯤ ꯑꯃꯨꯛꯀ ꯍꯜꯂꯛꯀꯗꯕꯗꯣ ꯇꯟꯕ
ꯍꯣꯏ ꯑꯩꯈꯣꯏꯗꯀꯣ ꯑꯗꯨꯝ ꯎꯝ ꯅꯨꯃꯤꯠ ꯆꯨꯞꯄꯒꯤꯀꯣ ꯑꯗꯨꯝ ꯐꯝꯕꯒꯤꯀꯣ ꯑꯁ ꯌꯥꯝ ꯋꯥꯏꯑꯦꯕ
ꯑꯣ ꯑꯗꯣ ꯑꯩꯈꯣꯏꯒꯤ ꯐ꯭ꯔꯦꯟ ꯁꯔꯀꯜꯗꯣ ꯅꯨꯡꯉꯥꯏꯔꯗꯤ ꯑꯗꯨꯝ ꯅꯨꯡꯉꯥꯏꯌꯦꯅ
ꯍꯣꯏ
ꯑꯩꯈꯣꯏ ꯆꯠꯄ ꯎꯝ ꯑꯩꯈꯣꯏ ꯆꯠꯄ ꯃꯇꯝꯗꯗꯤ ꯄ꯭ꯔꯥꯛꯇꯤꯀꯦꯜ ꯀ꯭ꯂꯥꯁꯀꯨꯝꯕꯗ ꯁꯤꯡꯁꯨ ꯁꯨꯔꯒ ꯆꯥꯕꯅꯤ
ꯑꯣ ꯑꯩꯈꯣꯏꯁꯨꯅꯦ ꯑꯗꯨꯝ ꯔꯤꯁꯦꯁꯀꯨꯝꯕ ꯊꯣꯛꯑꯗꯤꯀꯣ
ꯎꯝ
ꯑꯩꯈꯣꯏ ꯏꯃꯥꯟꯅꯕꯤ ꯃꯣꯏꯒ ꯄꯨꯜꯂꯒꯀꯣ ꯑꯗꯨꯝ ꯁꯤꯡꯖꯨꯒꯨꯝꯕ ꯆꯧꯒꯨꯝꯕ ꯑꯗꯨꯝ ꯆꯥꯏ ꯍꯥꯏꯌꯦ ꯑꯩꯈꯣꯏ ꯁ꯭ꯀꯨꯜ ꯃꯅꯨꯡꯗ ꯌꯣꯟꯕꯅꯤ ꯌꯣꯟꯕꯗꯒꯤꯀꯣ ꯑꯗꯨꯝ ꯃꯣꯏ ꯃꯣꯏꯁꯨ ꯑꯗꯨꯝ ꯁꯤꯠꯂꯝꯒꯅꯤ ꯃꯤ ꯑꯩꯈꯣꯏ ꯁ꯭ꯀꯨꯜꯗꯤ ꯃꯤ ꯌꯥꯝꯃꯦꯕ
ꯑꯣ ꯌ ꯌꯣꯟꯕꯗꯣ ꯑꯣ ꯑꯗꯨ ꯄꯦꯟꯗꯕꯒꯤ ꯑꯩꯈꯣꯏ ꯑꯩꯈꯣꯏ ꯃꯁꯦꯟꯅ ꯄꯩꯁꯥ ꯈꯥꯏꯅꯔꯒ
ꯑꯥ
ꯆꯨꯕꯅꯦ ꯑꯗꯣ ꯅꯪ ꯑꯁꯤ ꯃꯊꯦꯜ ꯄꯨꯔꯛꯑꯣ ꯅꯪ ꯑꯁꯤ ꯃꯊꯦꯜ ꯁꯨꯃꯥꯏꯅ ꯄꯨꯔꯛꯑꯣ ꯍꯥꯏꯕꯗꯣ ꯃꯤ ꯑꯃꯕꯨꯁꯨ ꯑꯗꯨꯝ ꯀꯣꯟ ꯄꯨꯅꯤꯡꯉꯥꯏ ꯀ ꯍꯔ ꯇꯧꯅꯦ
ꯑꯗꯣ ꯅꯪꯗꯤ ꯑꯗꯨꯝ ꯊꯕꯛ ꯁꯨꯔꯤꯕ꯭ꯔꯣ ꯁ꯭ꯀꯨꯜ ꯀꯥꯔꯒ ꯂꯩꯕ꯭ꯔꯣ ꯀꯣꯂꯦꯖ ꯀꯥꯔ ꯂꯩꯕ꯭ꯔꯣꯀꯣ
ꯑꯗꯨꯕꯨꯗꯤ ꯂꯣꯏꯔꯦ ꯑꯗꯨꯒ ꯌꯨꯝꯗ ꯑꯗꯨꯝ
ꯌꯨꯝ ꯌꯨꯝ ꯁꯪꯕ ꯃꯤ ꯑꯣꯏꯅ ꯑꯗꯨꯝ ꯂꯩꯈ꯭ꯔꯦ
ꯍꯂꯣ ꯎꯝ ꯐꯌꯦ ꯐꯥꯏꯌꯦꯅꯦ
ꯉꯁꯤꯗꯤ ꯆꯠꯂꯣꯏ ꯆꯠꯂꯣꯏꯗ꯭ꯔꯥ
ꯍꯣꯏ ꯆꯂ ꯆꯠꯂꯣꯏ ꯍ ꯉ ꯁꯤꯗꯤ ꯁꯥ ꯇꯕꯛ ꯑꯣꯏꯏꯔꯦ ꯍ
ꯁꯨꯇꯤ ꯑꯣꯏꯕꯒꯔ
ꯎꯝ
ꯑꯩꯈꯣꯏ ꯀꯣꯂꯦꯖ ꯂꯩ ꯀꯣꯂꯦꯖ ꯀꯨꯝꯕ ꯂꯩꯔꯤ ꯎꯝ ꯀꯥꯔꯗꯤ ꯍꯣꯁꯇꯦꯜ ꯂꯩꯕꯗꯨꯅ ꯑꯗꯨꯅ ꯐꯕꯅꯦ ꯑꯩꯈꯣꯏꯒꯤ
ꯎꯝ ꯑꯩꯗꯤ ꯍꯁꯅꯠꯇꯦ ꯑꯗꯨ ꯎꯝ ꯔꯦꯟ ꯔꯦꯟꯒꯨꯝꯕꯅꯀꯣ ꯑꯗꯨꯝ ꯂꯩꯌꯦ
ꯎꯝ ꯍꯣꯁꯇꯦꯜꯗ ꯂꯩꯕꯗꯨꯅ ꯑꯗꯨꯅ ꯂꯩ ꯅꯛꯁꯨ ꯅꯛ ꯆꯛꯅꯕꯅꯤꯅꯀꯣ ꯈꯔ ꯆꯠꯅꯤꯡꯕꯁꯨ ꯊꯣꯛꯑꯦꯕ ꯅꯠꯇ꯭ꯔꯗꯤ ꯑꯩꯈꯣꯏ ꯏꯊꯟꯇ ꯂꯩꯔꯗꯤ ꯌꯥꯝ ꯀꯟꯕ ꯅꯨꯃꯤꯠ ꯌꯥꯝ ꯌꯥꯝꯕꯅꯦ
ꯎꯝ ꯎꯝ ꯅꯗꯤ ꯅꯆꯅꯅꯥꯎ ꯀꯌꯥ ꯂꯩ ꯑꯩꯒꯦ
ꯑꯩꯈꯣꯏ ꯆꯤꯟꯅꯥꯎ ꯑ ꯏꯆꯦ ꯑꯃ ꯑꯗꯨꯒ ꯑ ꯆ ꯃꯔꯤ ꯑꯍꯨꯝ ꯑꯗꯨ ꯑꯣꯏꯔ ꯑꯩ ꯕꯨꯀꯥꯎ ꯇꯧꯔꯒ ꯃꯉꯥ
ꯑ
ꯅꯣꯏꯗꯤ
ꯑꯩꯅ ꯇꯔꯨꯛ ꯇꯔꯨꯛ ꯂꯩꯌꯦ ꯅꯨꯄꯤ ꯃꯉꯥ ꯅꯨꯄꯥ ꯑꯃ
ꯅꯨꯡꯉꯥꯏꯗ ꯑꯩꯈꯣꯏꯁꯨ ꯑꯩꯈꯣꯏꯁꯨ ꯅꯨꯄꯤ ꯑꯍꯨꯝꯅꯤ ꯑꯗꯨꯒ ꯅꯨꯄꯥ ꯑꯅꯤ ꯑ ꯑꯗꯨꯅ ꯅꯨꯡꯉꯥꯏꯕꯅꯦ
ꯑꯝ ꯑꯗꯨꯁꯨ ꯐꯥꯏꯌꯦ
ꯑꯝ ꯑꯗꯨ ꯅꯨꯄꯥꯗꯨꯅꯗꯤ ꯂ ꯎꯝ ꯑꯍꯥꯟꯕ ꯑꯍꯥꯟ ꯎꯝ ꯑꯩ ꯑꯍꯟꯔ ꯅꯠꯇ꯭ꯔꯒ ꯑꯉꯥꯡꯔ
ꯎꯝ ꯑꯩꯒꯤ ꯃꯈꯥꯗ ꯂꯩꯕ ꯏꯅꯥꯎꯅꯨꯄꯥꯒꯨꯝ ꯁꯨ ꯀꯥꯔ ꯂꯩꯦ
ꯑꯥ ꯏꯅꯥꯎ ꯑꯣꯏꯕꯅ ꯐꯕꯅꯦ ꯅꯨꯄꯥꯁꯤꯡꯗꯤ
ꯀꯅꯁꯦ ꯂꯕꯨ ꯂꯥꯟ ꯊꯦꯔꯗꯤ ꯀ꯭ꯂꯥꯁ ꯂꯣꯏꯦ
ꯏꯅꯥꯎ ꯅꯠꯇ꯭ꯔꯗꯤ ꯑꯁ ꯃꯊꯛꯇ ꯑꯣꯏꯔꯗꯤ ꯑꯩꯈꯣꯏꯕꯨ ꯌꯥꯝ ꯑ ꯌꯦꯡꯁꯤ ꯏꯟꯕꯅꯦ
ꯍ
ꯑꯁꯤ ꯇꯧꯕ ꯌꯥꯗꯦ ꯑꯁꯤ ꯇꯧꯎ ꯑꯁꯤ ꯁꯤꯗ ꯆꯠ ꯩꯌꯥꯗꯁꯤ ꯁꯠ ꯀꯔꯤꯦꯒ ꯁꯨꯃꯥꯏꯅ ꯍꯥꯏꯅꯤ
ꯎꯝ ꯑꯩꯈꯣꯏ ꯑꯩꯈꯣꯏ ꯏꯆꯦ ꯃꯣꯏꯁꯨ ꯑꯗꯨꯝ ꯑꯩꯉꯣꯟꯗꯀꯣ ꯑꯗꯨꯝ ꯍꯥꯏꯌꯦꯕ
ꯑꯥ
ꯑꯗꯨꯒꯤ ꯏꯁꯇ꯭ꯔꯤꯛ ꯇꯧꯋꯦꯕꯀꯣ
ꯍꯣꯏ
ꯎꯝ ꯌꯨꯝ ꯀꯩꯅꯣ ꯃꯤ ꯂꯩꯕ ꯃꯤ ꯌꯥꯝ ꯂꯩ ꯃꯤ ꯃꯆꯤꯟ ꯃꯅꯥꯎꯕ ꯌꯥꯝꯕꯗꯤꯀꯣ
ꯎꯝ
ꯑꯗꯨꯝ ꯃꯤ ꯑꯃ ꯅꯠꯇ꯭ꯔꯗꯤ ꯑꯃꯗꯤ ꯑꯗꯨꯝ ꯏꯁꯇꯤꯛ ꯇꯧꯕ ꯂꯩꯕꯅꯦ
ꯍꯣꯏ ꯑꯩꯈꯣꯏꯁꯨ ꯏꯆꯦꯗꯣ ꯅꯨꯄꯥ ꯃꯗꯅꯦ ꯑꯗꯨꯒ ꯀꯔꯤ ꯀꯔꯤꯅꯣ ꯂꯩꯔꯁꯨ ꯃꯥ ꯂꯩꯔꯗꯤ ꯀꯤꯕꯒꯨꯝꯕꯗꯣ ꯑꯗꯨꯁꯨ ꯌꯥꯎꯗ꯭ꯔꯦ ꯃꯥ ꯂꯩꯔꯗꯤ ꯈꯔ ꯅꯨꯡꯉꯥꯏꯕꯅꯦ
ꯎꯝ ꯅꯪꯗꯤ ꯆꯍꯤ ꯀꯌꯥ ꯁꯨꯔꯒꯦ
ꯆꯍꯤ ꯃꯇꯥꯡꯗꯗꯤ ꯏꯀꯥꯏꯌꯦꯗ
ꯑꯗꯨꯝ ꯍꯥꯏꯌꯣ ꯏꯀꯥꯏꯒꯅꯨꯗ
ꯑꯅꯤꯒꯥ
ꯀꯌꯥꯅꯣ ꯑꯗꯨꯝ ꯍꯥꯏꯌꯣ
ꯑ ꯇ꯭ꯋꯦꯟꯇꯤ ꯁꯦꯚꯦꯟ
ꯑꯣ ꯑꯣ ꯌꯨꯝ ꯄꯥꯟꯗ꯭ꯔꯤꯌꯦꯀꯣ
ꯍꯣꯏ ꯅꯪꯗꯤ
ꯑꯩꯗꯤ ꯑꯉꯥꯡ ꯌꯥꯝ ꯑꯣꯏꯔꯤꯌꯦ ꯑꯩ ꯆꯍꯤ ꯇ꯭ꯋꯦꯟꯇꯤ ꯅꯥꯏꯟ ꯐꯥꯒꯤ ꯇꯧꯕꯅꯤ ꯐꯥꯒꯤ ꯇꯧꯕꯅꯤ ꯆꯍꯤ ꯑꯁ ꯅꯥꯏꯟꯇꯤꯟ ꯅꯥꯏꯟꯇꯤꯟ ꯔꯟꯅꯤꯀꯣ
ꯑꯁ
ꯑꯉꯥꯡ ꯌꯥ
ꯍꯣꯏ ꯑꯗꯨ ꯑꯁꯤ ꯃꯇꯝꯅꯅꯦ ꯌꯥꯝ ꯅꯨꯡꯉꯥꯏꯕꯅꯦ ꯑꯗꯨꯒ ꯌꯨꯝ ꯄꯥꯟꯕꯗꯣ ꯊꯨꯅ ꯄꯥꯟꯕꯅ ꯐꯥꯎꯅꯦ
ꯑꯦ ꯀꯔꯤꯒꯦ
ꯍꯦꯛꯇ ꯀꯨꯏꯅ ꯂꯩꯔꯗꯤ ꯑꯁꯤ ꯁꯤ ꯑꯁꯨꯃꯥꯏꯅ ꯇꯧꯅꯤ ꯁꯨꯃꯥꯏꯅ ꯇꯧꯅꯤ ꯍꯥꯏꯕꯗꯣ ꯂꯣꯏꯅꯃꯛ ꯈꯪꯈ꯭ꯔꯗꯤ
ꯑ
ꯆꯅꯤꯡꯗꯕꯅꯦ
ꯅꯪ ꯅꯪꯁꯨ ꯄꯥꯜꯂꯣꯍꯦ ꯆꯍꯤ ꯌꯥꯝꯈ꯭ꯔꯦ ꯏꯆꯦ ꯃꯣꯏꯗꯤ ꯆꯅ ꯏꯗꯤ
ꯑꯗꯨꯒꯤ ꯑꯗꯨꯒꯤ ꯇꯟꯈ꯭ꯔꯕ
ꯑ
ꯑꯗꯨ ꯈꯔ ꯅꯍꯥꯔꯤꯉꯩꯗ ꯀꯔꯤ ꯍꯥꯏꯁꯤꯔꯥ ꯒ꯭ꯌꯥꯟ ꯇꯥꯗ꯭ꯔꯤꯉꯩꯗ ꯍꯦꯛ ꯆꯠꯂꯗꯤ ꯑꯗꯨ ꯑꯣꯏꯔꯗꯤ ꯎꯝ ꯑꯗꯨꯝ ꯊꯣꯛꯈ꯭ꯔꯥ
ꯑꯩꯗꯤ ꯍꯧꯖꯤꯤ ꯌꯨꯝ ꯄꯥꯟꯅꯤꯡꯉꯥꯏꯗꯤ ꯀꯩꯁꯨ ꯈꯟꯗꯦꯗ
ꯃꯥꯅ ꯊꯣꯛ ꯊꯣꯛꯄꯗꯣ ꯊꯣꯛ ꯆꯠꯀꯗꯧꯕ ꯑꯗꯨꯗꯣ ꯅꯠꯇ꯭ꯔꯗꯤ ꯑꯁ ꯀꯨꯏꯅ ꯂꯩꯔꯗꯤ ꯄꯥꯅꯤꯡꯗꯕꯅꯤ
ꯑꯁ ꯌꯨꯝ ꯉꯟꯅ ꯄꯥꯟꯕꯁꯦ ꯋꯥꯏꯑ ꯃꯤ ꯈꯔ ꯑꯗꯨꯝ ꯍꯥꯏꯅꯩꯌꯦꯕ ꯑꯩꯈꯣꯏ ꯀꯩ ꯍꯥꯏ ꯏꯆꯦ ꯏꯆꯦ ꯈꯔꯁꯨꯀꯣ ꯑꯗꯨꯝ ꯌꯨꯝ ꯄꯥꯟꯕꯁꯨ ꯌꯥꯎꯋꯦꯕ ꯉꯟꯅ ꯉ ꯑꯗꯨꯝ ꯄꯥꯖꯅꯤꯁ ꯌꯨꯝ ꯉꯟꯅ ꯄꯥꯝꯁꯨ ꯌꯥꯝ ꯋꯥꯕꯅꯦ ꯒ꯭ꯌꯥꯟ ꯇꯥꯅ ꯄꯥꯟꯕꯗꯨꯅꯤ ꯌꯥꯝ ꯐꯕꯗꯣ ꯂꯣꯏꯅꯃꯛ ꯌꯨꯝꯗꯒꯤ ꯂꯣꯏꯃꯛ ꯊꯕꯛ ꯁꯨꯕꯒꯨꯝꯕ ꯈꯣꯠꯄꯒꯨꯝꯕꯀꯣ ꯑ